ꯂꯣꯏꯗꯤ ꯂꯣꯏꯗꯔꯕ ꯃꯥꯜꯂꯤꯕꯦꯝꯃꯉꯁꯤ
ꯂꯣꯏꯔꯦ ꯂꯣꯏꯔꯦ ꯍꯌꯦꯡ ꯑꯃꯛ ꯏꯅꯥꯎꯄꯤꯒ ꯇꯧꯔꯣ
ꯍꯣꯏ ꯍꯣꯏ ꯍꯣꯏꯦ ꯑꯩꯒꯤ ꯏꯃꯥꯟꯅꯕ ꯑ ꯑꯃꯇ ꯂꯣꯏꯗ꯭ꯔꯤꯕ ꯆ
ꯉꯁꯤ ꯂꯣꯏꯁꯜꯂꯨ ꯀꯩꯅꯣ ꯑꯩ ꯂꯣꯏꯔꯒ ꯑꯩ ꯂꯣꯏꯔꯒ ꯃꯥꯃꯨꯛ ꯇꯧꯔꯣ
ꯑꯣ ꯊꯦꯡꯕꯗꯤ ꯊꯦꯡꯉꯦꯀ ꯑꯗꯨꯕꯨꯗꯤꯌꯥ ꯑ ꯁ ꯈꯪ ꯗꯗ ꯇꯜꯂꯦ ꯅꯨꯡꯉꯥꯏꯇꯦ ꯑꯗꯨꯒꯨꯝꯕ ꯋꯥꯔꯤꯒꯗꯣ ꯌꯥꯝ ꯂꯤꯔꯒꯅꯨ ꯑꯩ ꯈꯪꯅꯤꯡꯗꯤ
ꯑꯩꯗ ꯁꯨꯝ ꯋꯥꯔꯤꯗ ꯏꯃꯥꯟꯅꯕꯒꯤ ꯋꯥ ꯁꯨꯝ ꯕꯗ ꯁꯨꯝ ꯌꯥꯎꯒꯤꯕꯤꯗꯋꯦ
ꯈꯪꯉꯦ ꯑꯗꯨꯕꯨꯗꯤ ꯑꯗꯨꯏꯁꯨ ꯈꯪꯗꯦ ꯑꯗꯨꯒꯨꯝꯕ ꯁꯦꯠ ꯑꯣꯏꯕ ꯋꯥꯔꯤꯗꯤ ꯑꯩꯉꯣꯟꯗ ꯂꯤꯕꯤꯔꯒ ꯀꯅꯥ ꯑꯩ ꯉꯝꯃꯔꯣꯏ
ꯗ ꯩꯅ ꯅꯤꯂꯟ ꯍꯣꯏꯗꯤ ꯌꯥꯝꯅ ꯐꯣꯇꯣ ꯀꯇꯥꯥ ꯀ ꯌꯥꯝ ꯊꯥꯒꯠꯍꯧꯋꯏꯌꯦ ꯆꯠꯂ ꯆꯠꯂꯒ ꯑꯣꯏ ꯃꯍꯟꯜꯦ
ꯀꯩꯅꯣ ꯑꯗꯨꯕꯨꯗꯤ ꯂꯣꯏ ꯑꯗꯨꯜ ꯂꯣꯏꯗꯣꯏꯣꯔꯦꯗ ꯅꯃꯥꯗꯣ
ꯑꯗꯨꯒꯤ ꯑꯗꯨꯒꯤ ꯂꯣꯏꯔꯦ ꯂꯣꯏꯔꯛꯄꯒꯤ ꯈꯔ ꯀꯣꯏꯕ ꯆꯗꯧꯕ
ꯃꯃꯥ ꯈꯣꯟꯁꯤꯗꯤ
ꯎꯝ ꯅꯪ ꯍꯣꯁꯇꯦꯜꯗꯗꯤ ꯂꯩꯇ꯭ꯔꯣ
ꯑꯩꯇ ꯂꯩ
ꯍꯣꯁꯇꯦꯜꯗ ꯂꯩꯌꯦ ꯅꯪꯁꯦ
ꯑꯥ
ꯍꯩꯃ ꯑꯩ ꯈꯪꯗꯦꯅ
ꯎ ꯑꯩ ꯐꯁꯦ ꯇ ꯂꯩꯗꯦ
ꯀꯃꯥꯏꯅ ꯇꯧꯒꯦ
ꯃꯥꯦ ꯃꯥꯦ ꯏ ꯀ ꯆꯥꯕ ꯊꯛꯄꯗ ꯍꯥꯏꯔꯦ ꯌꯥ ꯑꯗꯨꯝ ꯂꯧꯈꯠꯄ ꯌꯥꯗꯦ ꯂꯩꯔꯤꯕ ꯀꯥꯅꯦꯅ ꯇꯧꯔꯤꯕꯁꯤꯗ ꯀꯔꯤꯅꯣ ꯈꯣꯂꯥꯗꯨ ꯃꯥꯔꯤꯕꯦꯃ
ꯂꯥꯏꯔꯤꯛ ꯄꯥꯕ ꯈꯣꯠꯄꯗꯤ ꯑꯗꯨꯝ ꯅꯨꯡꯉꯥꯏꯕ ꯅꯠꯇ꯭ꯔꯥ
ꯍꯗꯤꯦ ꯁꯃꯅ ꯏꯇꯦꯒꯗꯤꯕꯗꯨ ꯀ ꯌꯥꯝꯅ ꯑꯩ ꯈꯪꯗꯦ ꯑꯩ ꯁꯨꯡꯧꯅ ꯍꯦꯟꯅ ꯅꯨꯡꯉꯥꯏꯇꯦ ꯑꯩꯅ ꯂꯩꯣ ꯍꯣꯏ
ꯌꯥꯔꯦ ꯌꯥꯔꯦ ꯌꯥꯔꯦ ꯑꯩ ꯍꯪꯖꯔꯔꯣꯏ ꯇꯜꯂꯦ ꯍꯪꯉꯨꯕ ꯑꯩ ꯏꯔꯥꯜ ꯂꯣꯏꯔꯦ
ꯑꯩ ꯌꯥꯝ ꯇꯜꯂꯦ ꯑꯗꯨꯅ
ꯈꯪꯗꯗ ꯏꯕꯦꯝꯃ ꯍꯨꯃꯥꯡ ꯌꯥꯝ ꯁꯥꯎꯋꯦ ꯍꯧꯖꯤꯛꯀꯥꯟꯁꯦ ꯑꯣ ꯑꯗꯨꯒ ꯍꯧꯖꯤꯛꯀꯥꯟꯗ ꯑꯃ ꯄꯣꯠ ꯀꯩꯝꯇꯦꯟ ꯌꯥꯗꯕꯗꯣꯝꯛ ꯌꯥꯔꯕꯣ
ꯌꯥꯗꯦ ꯁꯨꯡꯌꯥ ꯌꯥꯗꯦ
ꯍꯧꯖꯤꯛꯁꯨ ꯌꯥꯗ꯭ꯔꯤꯔꯤꯕꯣ ꯑꯣ ꯏꯕꯦꯝꯃ ꯑꯗꯨꯒꯅꯦ ꯑꯗꯨ ꯂꯥꯏꯔꯤꯌꯦ ꯑꯩ ꯅꯍꯥꯟ ꯅꯍꯥꯟ ꯈꯔꯕꯨꯗꯤ ꯀꯨꯏꯔꯦꯕꯀꯣ
ꯑ
ꯑꯩꯁꯦ ꯀꯩꯅꯣ ꯄꯣꯠ ꯆꯦꯟꯌꯥ ꯌꯥꯗꯦꯁꯦ ꯈꯪꯗ꯭ꯔꯤꯀꯥꯟꯗ ꯑꯃ ꯇꯦꯔꯣꯠ ꯀꯥꯔꯠꯁꯦ ꯑꯣꯔꯗꯔ ꯇꯧꯔꯨꯔꯕ ꯑꯗꯨꯒ ꯇꯦꯋꯥꯠ ꯀꯥꯠꯁꯦ ꯗꯤꯜꯂꯤꯗꯤ ꯐꯅꯌꯥꯝ ꯆꯠꯂꯕꯅꯦꯕꯀꯣ ꯑꯗꯨꯒ ꯅ ꯂꯥꯛꯇꯤ ꯂꯥꯛꯑꯦ ꯐ꯭ꯂꯤꯞꯀꯥꯔꯗꯠꯇꯒꯤ ꯑꯗꯨ ꯑꯩ ꯇꯦꯔꯣꯠꯁꯦ ꯈꯔ ꯑꯃꯨꯛ ꯀꯩ ꯍꯥꯏꯅꯤ ꯀꯥꯔꯠꯁꯦ ꯐꯪꯉꯕꯅꯤꯅ ꯑꯃꯨꯛ ꯈꯔ ꯑꯃꯨꯛ ꯄꯥꯔꯒ ꯀꯃꯥꯏ ꯀꯃꯥꯏꯅ ꯌꯦꯡꯒꯦꯗꯣ ꯈꯪꯗꯣꯔꯛꯑꯒ ꯅꯣꯏ ꯃꯌꯥꯝꯒꯤ ꯄꯥꯕꯤ ꯍꯧꯔꯒꯦ
ꯉ ꯉꯄꯣ ꯅꯪ ꯍꯥꯟꯅꯗꯒꯤ ꯍꯧꯅ ꯑꯗꯨꯗꯣ ꯍꯩꯕ
ꯍꯩꯇꯦꯍꯦ ꯑꯩ ꯁꯨꯝ ꯂꯩꯕꯅꯦ ꯇꯝꯗꯣꯏꯅꯤ ꯀꯩꯅꯣ
ꯑ ꯌꯥꯏꯌꯦꯦ
ꯏꯕꯦꯝꯃ ꯇꯝꯗꯣꯔꯤꯕꯅꯤ ꯄꯩꯁꯥ ꯈꯔ ꯇꯥꯜꯂꯒꯦ ꯑꯩ ꯁꯤ ꯂꯩꯔꯒ
ꯍꯜꯂꯣ ꯑꯩ ꯑꯩꯅ ꯅꯪꯒꯤ ꯑꯦꯁꯤꯁꯇꯦꯟ ꯑꯣꯏꯈꯁꯦ
ꯌꯥꯌꯦ ꯌꯥꯏꯌꯦꯕꯤ ꯃꯥ
ꯍꯪꯗ ꯑꯩ ꯍꯗꯅꯦ ꯍꯥꯏ ꯏꯅꯅꯥꯅ ꯄꯥꯎꯅꯤꯅꯦ ꯀꯌꯥ
ꯑꯁ ꯑꯗꯨꯕꯨꯗꯤ ꯍꯣꯏ ꯑꯩꯁꯨꯅꯤ ꯑꯗꯨꯒꯅ ꯁꯤꯒꯤꯁꯦ ꯑꯩꯅ ꯂꯩ ꯌꯨꯁꯅꯥ ꯑꯃ ꯑꯩꯈꯣꯏꯒꯤ ꯂꯥꯏꯕ꯭ꯔꯦꯔꯤꯒꯤ ꯑꯉꯥꯡ ꯑꯃ ꯂꯩꯔꯤꯑꯕ ꯈꯪꯕ꯭ꯔꯥ ꯃꯥꯁꯦ ꯇꯦꯔꯣꯠ ꯀꯥꯔꯠꯁꯗ ꯂꯩꯔꯕ ꯈꯪꯉꯕ
ꯑꯣ
ꯑꯗꯨꯒ ꯃꯥꯗꯣ ꯐꯖꯅ ꯍꯥꯏꯗꯤ ꯄꯥꯕ ꯃꯥꯁꯦ ꯐꯖꯅ ꯇꯝꯃꯦꯕ ꯈꯪꯉꯕ꯭ꯔꯥ ꯃꯥꯏ ꯏꯟꯇꯔꯦꯁ ꯈꯨꯠꯂꯛꯏꯁꯦ ꯅꯤꯠ ꯃꯌꯥꯁꯤꯗ ꯃꯥꯁꯤꯦ ꯂꯥꯏꯔꯤꯛ ꯄꯥꯗꯒꯩ ꯇꯦꯔꯣꯠ ꯀꯥꯔꯠꯁꯦ ꯄꯥꯔꯒ ꯀꯃꯥꯏꯅ ꯌꯦꯡꯒꯦ ꯈꯣꯠꯀꯦꯁꯦ ꯇꯝ ꯂꯩꯔꯦ ꯑꯗꯨꯒ ꯃꯥꯗꯣ ꯐꯖꯅ ꯍꯩꯔꯦ ꯈꯪꯕ꯭ꯔꯥ ꯍꯧꯖꯤꯛꯁꯦ ꯑꯗꯨꯒ ꯃꯤꯒꯤ ꯇꯦꯔꯣꯠ ꯀꯥꯔꯠꯀ ꯄꯥꯕꯗꯣ ꯑꯗꯨꯗ ꯄꯨꯔꯥ ꯀꯩ ꯍꯥꯏꯅꯤ ꯂꯥꯏꯐꯥꯎ ꯐꯥꯎꯕꯩ ꯇꯥꯏꯞꯇ ꯐꯥꯎꯔꯕ ꯈꯪꯉꯕ ꯑꯗꯨꯅꯦ ꯑꯗꯨꯅꯦ ꯑꯗꯨꯗꯅꯦ
ꯐꯥꯎꯔꯝꯃꯅꯤ ꯍꯧꯖꯤꯛꯇꯤꯅ ꯃꯤ ꯃꯌꯥꯝ ꯉꯥꯛꯇ꯭ꯔꯣ
ꯃꯤꯁꯦ ꯍꯥꯏꯗꯤ ꯏꯟꯁꯇꯥ ꯄꯦꯖ ꯀꯩꯀꯥ ꯍꯥꯡꯅꯤ ꯈꯣꯠꯅꯤꯕꯨꯗꯤ ꯇꯧꯕꯅꯦꯕ ꯈꯪꯕ꯭ꯔꯥ ꯑꯗ ꯃꯥ ꯑꯗꯨ ꯄꯛꯖꯥꯝ ꯃꯌꯥ ꯑꯣꯏꯈꯤꯕꯒꯤ ꯍꯥꯡꯗꯕꯅꯦꯕ ꯑꯗꯣ ꯃꯤ ꯐꯟ ꯌꯥꯝꯗꯤ ꯃꯉꯣꯟꯗ ꯌꯦꯡꯕꯤꯌꯣ ꯌꯦꯡꯕꯤꯌꯣꯡ ꯍꯡꯕꯤꯌꯣ ꯍꯡꯕꯤꯌꯣ ꯇꯧꯈꯔꯒ ꯉꯥꯛꯇꯅ ꯏꯕꯦꯝꯃ
ꯑꯗꯨꯗꯒꯤ ꯅꯪ ꯑꯩꯁꯨ ꯃꯉꯥꯏꯅ ꯑꯗꯨꯝ ꯈꯪꯅꯤꯡꯉꯣꯏꯗ꯭ꯔꯥ
ꯑꯗꯨꯅꯦ ꯀꯃꯥꯏꯅ ꯈꯪꯅꯤꯡꯉ ꯑꯣꯏꯗꯣꯏꯅꯣ ꯍꯥꯏꯗꯤ ꯑꯩꯒꯤ ꯁꯤꯆꯨꯋꯦꯁꯟꯁꯤꯗ ꯀꯔꯤ ꯍꯥꯏꯅꯤ ꯀꯩ ꯍꯥꯏꯗꯣꯏꯅꯣ ꯍꯥꯏꯗꯤ ꯑꯌꯦꯠ ꯑꯄꯟꯒꯨꯝꯕꯗꯣ ꯁꯨꯝ ꯌꯦꯡꯊꯣꯛꯅꯤꯡꯗ꯭ꯔꯥꯅꯦ
ꯍꯣꯏ ꯀꯔꯤ ꯑꯩꯉꯣꯟꯗ ꯀꯔꯤ ꯀꯩꯅꯣ ꯂꯩꯒꯦ ꯍꯧꯖꯤꯛꯁꯦ ꯀꯔꯤ ꯑꯁꯣꯛ ꯑꯄꯟ ꯂꯩꯒꯦ
ꯑꯗꯨꯅꯦ ꯑꯗꯩꯗꯤ ꯐ꯭ꯌꯨꯆꯔꯗ ꯀꯃꯥꯏꯅ ꯑꯣꯏꯔꯛꯀꯅꯤ ꯀꯥꯏꯗꯣ ꯁꯨꯝ ꯈꯪꯅꯤꯡꯗ꯭ꯔꯥꯅꯦ ꯀꯃꯥꯏꯅ ꯈꯪꯅꯤꯡ ꯑꯣꯏꯗꯣꯏꯅꯣ
ꯍꯣꯏ ꯇꯨꯡ ꯀꯣꯏꯅ ꯆꯠꯂ ꯀꯥꯟꯗ ꯀꯔꯤ ꯑꯣꯏꯔꯛꯄ ꯌꯥꯒꯦ
ꯑꯗꯨꯅꯦ ꯑꯗꯨꯅꯦ ꯑꯗꯨꯅꯦ ꯏꯕꯦꯝꯃ ꯌꯦꯡꯅꯤꯡꯕ꯭ꯔꯥ ꯑꯩ ꯍꯥꯏꯕꯤꯈꯤꯒꯦ ꯂꯨꯄꯥ ꯌꯥꯡꯈꯩꯗꯤ ꯂꯧꯕꯅꯦ ꯃꯤ ꯈ ꯈꯪꯅꯗꯕꯒꯤ ꯑꯣꯏꯗꯤ
ꯌꯥꯡꯈꯩꯕꯦꯝꯃ ꯍꯣꯡꯃꯟꯈ꯭ꯔꯦ ꯍꯥꯏꯨ ꯈꯔꯥ ꯇꯥꯡꯈꯠꯂꯣ ꯍꯥꯏꯌꯣ
ꯑꯗꯨꯕꯨꯗꯤ ꯍꯥꯏꯔꯤꯅꯦ ꯑꯗꯨ
ꯄꯨꯡꯗꯒ ꯂꯨꯄꯥ ꯀꯩꯅꯣ ꯂꯨꯄꯥ ꯆꯥꯃꯉꯥꯒ ꯂꯧꯕ ꯃꯤ ꯂꯩꯦ ꯑꯐꯥꯎꯕ
ꯂꯨꯄꯥ ꯆꯥꯃꯉꯥꯣ ꯌꯥꯔꯦ ꯏꯕꯦꯝꯃ ꯂꯨꯄꯥ ꯌꯥꯡꯈꯩ ꯌꯥꯡꯈꯩꯗꯨꯗ ꯇꯞꯅ ꯇꯞꯅ ꯑꯣꯏꯔꯁꯨ ꯇꯥꯟꯖꯔꯅꯤ ꯑꯉꯥꯡꯗꯣ
ꯑꯗꯨꯅꯦ ꯈꯔ ꯍꯥꯏꯕꯦꯝ ꯃ ꯆꯥꯝꯃꯗ ꯑꯣꯏꯔꯁꯨ ꯂꯧꯋꯣ ꯃꯁꯥꯒꯤ ꯑꯗꯨꯝ ꯚꯦꯂꯨ ꯍꯣꯏ ꯚꯦꯂꯨ ꯚꯦꯂꯨ ꯀꯨꯛ ꯀꯜꯂ ꯂꯧ
ꯑꯗꯨꯕꯨꯗꯤ ꯚꯦꯂꯨꯒꯁꯦ ꯍꯥꯏꯕꯤꯈꯤꯒꯦ ꯑꯩꯗꯣ ꯑꯩꯈꯣꯏ ꯃꯌꯥꯝꯅ ꯍꯥꯏꯗꯤ ꯍꯥꯏꯔꯕꯅꯦ
ꯎꯝ
ꯈꯪꯗꯦ ꯏꯕꯦꯝꯃ ꯌꯦꯡꯕꯤ ꯌꯦꯡꯅꯤꯡꯕ ꯅꯠꯇ꯭ꯔꯅ ꯀꯩꯀꯩ ꯌꯦꯡꯅꯤꯡꯒꯦ ꯍꯥꯏꯐꯦꯠ ꯅꯝꯕꯔ ꯀꯩꯀꯥ ꯄꯤꯕꯤꯔꯛꯎꯔꯥ
ꯑꯩ ꯍꯟꯗꯛꯇ ꯀꯨꯏꯗ꯭ꯔꯤꯕ ꯑꯩ ꯌꯦꯡꯉꯧ ꯏꯃꯥꯟꯅꯕ ꯑꯃ ꯅ ꯃꯥꯅ ꯐꯨꯔꯤ ꯌꯦꯡꯕꯤꯕꯅꯦꯕ ꯀꯦꯐꯦꯗ ꯑꯗꯨꯕꯨꯗꯤ ꯑꯗꯣ ꯑꯩꯗꯣ ꯈꯪꯗꯦ ꯌꯦꯡꯉꯛꯑꯒꯦ ꯍꯥꯏꯔꯛꯀꯦ
ꯍꯣꯏ ꯍꯣꯏ ꯍꯣꯏ ꯍꯣꯏ ꯑꯩꯅꯅꯦ ꯅꯣꯏꯒꯤ ꯋꯥꯔꯤꯒꯁꯦ ꯑꯗꯨꯝ ꯇꯧꯗꯣꯏꯅꯦꯕ ꯈꯪꯉꯕ ꯑꯗꯨꯅꯣꯏ ꯃꯣꯏꯅ ꯅꯣꯏꯁꯦ ꯑꯗꯨꯝ ꯈꯪꯗꯣꯏꯅꯦꯕ ꯈꯪꯕ
ꯑꯥ
ꯑꯗꯨꯒꯤ ꯎꯝ ꯃꯥꯅꯁꯨ ꯅ ꯈꯪꯅꯤ ꯁꯨ ꯁꯨ ꯨ ꯇꯕꯥꯔꯒ
ꯃꯥꯁꯨ ꯈꯤꯇꯪꯒꯤꯔꯣ ꯑꯣꯏꯗꯣꯏꯔ ꯔꯨꯕꯤꯗꯥꯛ ꯇꯧꯕ ꯄꯨꯔꯕ
ꯄꯤꯅꯦ ꯃꯤ
ꯅꯨꯄꯤꯌꯥ
ꯍꯣꯏ ꯑꯗꯣ ꯍꯥꯏꯗꯤ ꯃꯥꯒꯤ ꯍꯦꯛ ꯃꯃꯥꯅ ꯃꯥꯏ ꯍꯦꯛ ꯃꯃꯥꯟꯅꯕꯤ ꯂꯩꯌꯦꯕꯀꯣ ꯑꯗꯨꯁꯨ ꯈꯤꯇꯪ ꯍꯥꯎꯋꯦ ꯕꯥꯏ ꯑꯣꯏꯕ
ꯃ
ꯀꯩ ꯍꯥꯏꯅꯤ ꯑꯦꯛꯁꯦꯞ ꯇꯧꯋꯤꯗꯅ ꯑꯩꯈꯣꯏꯗꯤ
ꯑꯣ
ꯑꯗꯨꯒꯤ ꯑꯗꯨꯝ ꯑꯦꯛꯁꯦꯞ ꯇꯧꯋꯦꯗꯣ ꯈꯪꯕꯅꯤꯅ ꯑꯗꯨꯝ ꯀꯩ ꯍꯥꯏꯅꯤꯕ ꯑꯩꯒꯤ ꯏꯃꯥꯟꯅꯕꯤꯁꯤ ꯁꯨꯃꯥꯏꯅ ꯇꯧꯕ ꯂꯩ ꯈꯣꯠꯂꯤ
ꯍ ꯍꯣ ꯍꯣ ꯎꯝ
ꯑꯗꯨꯃꯥꯏꯅ ꯇꯧꯕꯗꯨꯗ ꯑꯗꯨꯝ ꯅꯣꯏ ꯅꯪꯁꯨ ꯑꯗꯨꯝ ꯈꯪꯗꯣꯛꯈ꯭ꯔꯦꯗꯅ ꯑꯩꯅ ꯑꯣ ꯑꯗꯨꯒ ꯑꯩꯒꯤ ꯍꯧꯖꯤꯛꯀꯤ ꯑꯉꯥꯡꯗꯣ ꯕꯥꯏꯗꯣ ꯑꯗꯨꯅ ꯅꯪ ꯈꯪꯕꯅꯦ
ꯀꯅꯥ
ꯑꯗꯣ ꯅꯪꯅꯕꯨꯗꯤ ꯈꯪꯉꯔꯣꯏꯦ ꯑꯣ ꯑꯩꯅ ꯅꯍꯥꯟ ꯑꯃꯨꯛ ꯑꯃ ꯌꯦꯟ ꯐꯣꯔꯛꯑ ꯆꯥꯔꯣꯏ ꯍꯥꯏꯔꯒ ꯅꯪ ꯊꯦꯡꯅꯕꯗꯣ ꯏꯃꯥꯟꯅꯕꯤ ꯑꯃꯒ ꯇꯧꯔꯒ
ꯃꯁꯨꯝ ꯁꯥꯡꯕꯗꯨꯔ
ꯃꯁꯝ ꯁꯥꯡꯕꯤꯗꯨꯗꯒꯤ ꯃꯥꯥꯟꯅꯕꯤꯅꯦ
ꯅꯨꯄꯤꯅ ꯅꯨꯄꯥꯔꯕꯥ ꯍꯅꯥꯏꯦ
ꯅꯨꯄꯥ ꯅ ꯄꯥꯏꯗꯣ
ꯑꯣ
ꯈꯪꯍꯧꯗꯕ꯭ꯔꯥ ꯑꯃ ꯅꯪꯒ ꯅꯃꯥꯟꯅꯕꯤ ꯑꯃꯒ ꯑꯗꯨꯒ ꯆꯥꯃꯤꯟꯅꯔꯒ ꯂꯩꯔꯝꯕꯗꯣ ꯀꯦꯐꯦꯗꯔ ꯀꯩꯅꯣ ꯁꯤ ꯃꯅꯤꯡ ꯁꯔꯛꯈꯤꯗ ꯁꯅꯤꯁꯤꯇ ꯅꯠꯇꯦꯌꯦ ꯑꯁꯤꯁꯨ ꯁꯣꯔꯣꯛ ꯂꯥꯟꯊꯣꯛꯑꯒ
ꯊꯣꯛꯣꯛ ꯂꯥꯟꯊꯣꯛꯑꯒ ꯀꯩꯥ ꯂꯩꯔꯝꯃꯤꯒ
ꯅꯪ ꯅꯃꯥꯟꯅꯕꯤ ꯑꯃ ꯃꯄꯥꯟ ꯆꯪꯒꯅꯤ ꯇꯧꯔꯒ ꯍꯥ
ꯌꯀꯣ ꯁꯣꯗꯥ
ꯏ ꯀꯣꯁꯧ ꯀꯧꯕ꯭ꯔꯣ ꯈꯪꯗꯌꯦꯦ ꯅꯪ ꯅꯃꯥꯟꯅꯕꯤ ꯑꯃ ꯃꯄꯥꯟ ꯆꯪꯈ꯭ꯔꯅꯤ ꯍꯌꯦꯡ ꯇꯧꯔꯒ ꯂꯩꯔꯝꯕꯗꯣ ꯀꯦꯐꯦꯗ ꯂꯩꯔꯝꯃꯦ ꯇꯧꯔ ꯑꯗꯨꯗ ꯂꯥꯛꯄ ꯅꯨꯄꯥ ꯑꯃ ꯌꯥꯎꯔꯛꯄꯗꯣ ꯈꯪꯕ꯭ꯔꯥ
ꯑꯥ
ꯑꯗꯨꯗꯨ ꯑꯗꯨꯗꯨꯁꯨ ꯕꯥꯏꯅꯦꯕ ꯑꯗꯨꯒ ꯑꯩ
ꯎꯝ
ꯏꯃꯥꯟꯅꯕꯤꯁꯨ ꯕꯥꯏꯅꯤ ꯑꯩꯈꯣꯏꯁꯨ ꯕꯥꯏꯅꯤꯅꯤ ꯄꯨꯅꯞ ꯕꯥꯥꯏꯅꯤ ꯑꯗꯨꯅ ꯑꯗꯨꯝ ꯑꯗꯨ ꯑꯗꯨꯒꯤ ꯑꯉꯥꯡꯗꯣ ꯅꯤꯡꯁꯤꯡꯕ꯭ꯔꯥ
ꯅꯔꯤ ꯅꯤꯡ ꯆꯪꯗ꯭꯭ꯔꯔꯤ
ꯑꯀꯦ ꯏꯕꯦꯝꯃ ꯅꯣꯡꯃ ꯄꯨꯂꯞ ꯎꯅꯔꯒ ꯍꯦꯛꯇꯅꯦ ꯍꯦꯛꯇ ꯄꯨꯂꯨꯔꯁꯤ
ꯄꯨꯟꯁꯤ ꯄꯨꯟꯁꯤ
ꯑꯗꯨꯅꯦ ꯏꯕꯦ ꯃꯀꯣꯏ ꯏꯔꯦ ꯑꯗꯨ ꯑꯗꯨꯅꯦ ꯑꯗꯨ ꯑꯗꯨꯅꯦ ꯑꯦ ꯑꯗꯨꯅꯦ ꯍꯥꯏꯕ ꯑꯩꯈꯣꯏꯁꯦ ꯀꯩꯗꯧꯕꯩꯅꯣ ꯄꯨꯟꯗ꯭ꯔꯤꯁꯦ
ꯍꯥꯎꯗꯦ ꯑꯗꯨꯝ ꯀꯦ ꯅꯁ ꯗꯤꯛ ꯎꯅꯔꯤꯅꯦꯕ ꯑꯗꯨꯝ ꯀꯔꯤ ꯍꯥꯏꯇꯥꯔꯦ ꯑꯩꯈꯣꯏꯁꯦ ꯍꯤꯡꯉꯤ ꯈꯣꯠꯂꯤꯁꯦ ꯈꯪꯅꯔꯤꯅꯤ ꯑ ꯀꯩ ꯍꯥꯏꯅꯗꯦꯀꯣ ꯑꯩꯈꯣꯏꯁꯦ ꯀꯣꯏ ꯂꯩꯕꯅ
ꯀꯔꯤꯒꯤ ꯍꯥꯏꯅꯗꯣꯏꯅꯣ ꯁꯤꯅꯦ
ꯈꯪꯗꯦ ꯑꯗꯨꯗꯒꯤ ꯌꯥꯝꯅ ꯐꯕ ꯑꯃꯅ ꯑꯩꯈꯣꯏꯁꯦ ꯁꯨꯃꯥꯏꯅ ꯑꯗꯨꯝ ꯀꯩꯅꯣ ꯇꯧꯔ ꯂꯩꯁꯦ ꯑ
ꯑ ꯍꯣ ꯍꯣ ꯍꯣ ꯍ
ꯑꯗꯨꯝ ꯁꯨꯃꯥꯏꯅ ꯋꯥꯔꯤ ꯂꯤ ꯁꯥꯟꯅꯔꯒ ꯁꯨꯃꯥꯏꯅ ꯑꯗꯨꯝ ꯂꯥꯛꯑꯦ ꯍꯥꯏꯕ
ꯑꯗꯨꯅꯦ ꯏꯕꯦꯝꯃꯣ ꯑꯩ ꯊꯥꯟꯅꯗꯕꯗꯤ ꯐꯅꯌꯥꯝꯅꯤ ꯀꯣꯏꯔꯝꯃꯅꯤ
ꯀꯨꯏꯔꯦ ꯑꯗꯨꯔꯁꯨ ꯑꯗꯨꯝ ꯀꯃꯥꯏ ꯍꯥꯏꯅꯤ ꯑꯗꯨꯝ ꯅꯣꯔꯃꯦꯜꯗ ꯑꯗꯨꯝ ꯃꯥꯟꯕ ꯁꯍꯤ ꯀꯌꯥꯝ ꯅ ꯍꯣ ꯀꯦ ꯇꯈꯤꯗ ꯐꯒ ꯀꯣꯏ ꯅꯗꯣ ꯑꯣꯏꯅꯗ ꯍꯥꯏꯕ
ꯑꯣ ꯏꯟꯅꯣꯗꯤ
ꯑꯗꯨꯅꯦ ꯑꯩꯁꯨ ꯈꯜꯂꯝꯃꯤꯅꯤꯕ ꯀꯩꯅꯣ ꯑꯩꯈꯣꯏꯁꯦ ꯀꯩꯅꯣ ꯐꯅꯕꯒꯤ ꯀꯣꯅꯗꯨꯁꯨ ꯑꯗꯨꯝ ꯀꯩꯅꯣ ꯇꯧꯕ ꯗꯥꯅꯤ
ꯆꯗꯨꯅꯦ ꯍꯥꯏꯦ ꯗ ꯏꯕꯦꯝꯃꯝꯇ ꯄꯨꯟꯁꯤ ꯀꯥꯟꯅꯗꯦ
ꯄꯪ ꯄꯪꯤ ꯅꯅꯤꯂ ꯅꯣꯏꯗꯤ ꯀꯩꯅꯣ ꯅꯤꯂꯟꯗꯤ ꯀꯅꯥ ꯀꯅꯥ ꯈꯪꯅꯔꯤꯒꯦ
ꯅꯦꯄꯥꯜꯗꯩꯅ ꯄꯂ
ꯏꯃꯥ ꯀꯩꯅꯣ ꯇꯝꯃꯤꯟꯅꯕ꯭ꯔꯕ
ꯇꯝꯃꯤꯟꯅꯕ ꯇꯝꯃꯤꯟꯅꯕ ꯃꯥꯅ ꯊꯥꯔ ꯀꯠꯂꯛꯄꯗ ꯎꯗ꯭ꯔꯣꯍꯦ
ꯎꯗꯤꯦ
ꯅꯣ ꯅꯪ ꯀꯃꯥꯏꯅ ꯎꯗ꯭ꯔꯤꯅꯣ ꯋꯥ ꯅ ꯇ ꯏꯟꯁ ꯇꯥꯗ
ꯎꯗꯤꯌꯦ
ꯂꯛꯄꯅꯦꯃꯅ
ꯀꯨꯗꯦ
ꯏꯕꯦꯝꯃ ꯅꯪꯅ ꯎꯝꯝ ꯑꯗꯨꯗꯤ ꯐꯖꯗꯦ
ꯑꯗꯨ ꯑꯗꯨꯒꯤꯁꯨ ꯃꯤꯂꯟ ꯑꯣꯏꯅ ꯈꯜꯂꯛꯄꯅꯤꯅ ꯑꯗꯨꯝ ꯀꯩꯅꯣꯃ
ꯃꯤꯗꯤ ꯐꯩꯌꯦ ꯃꯤꯗꯤ ꯐꯝꯅꯤ ꯑꯗꯨꯒꯤ ꯍꯣꯏ ꯑꯗꯨ ꯁꯤꯗ ꯂꯥꯛꯑꯣꯑꯣꯗꯤ ꯋꯥꯔꯤ ꯁꯥꯟꯅꯗꯕꯁꯨ ꯀꯨꯏꯔꯦ ꯑꯩꯗꯤ
ꯀꯨꯏꯔꯦꯍꯦ ꯁꯁꯤꯡꯁꯥ ꯁꯥꯟꯗꯦꯁꯨ
ꯀꯃꯥꯏꯅ ꯇꯧꯋꯤꯅꯣ ꯃꯣꯏꯁꯤꯅ ꯑꯃꯨꯛ ꯍꯥꯏꯗꯤ ꯍꯥꯏꯗꯤ ꯍꯥꯏꯗꯤ ꯁꯨꯝ ꯂꯥꯞꯊꯣꯛꯅꯈꯤꯕꯗꯣ ꯑꯣꯏꯗ꯭ꯔꯥ ꯃꯣꯏꯅ
ꯌꯥꯝ ꯂꯥꯞꯊꯣꯛꯅꯈ꯭ꯔꯦ ꯑꯗꯣ ꯅꯍꯥꯟ ꯑꯩꯁꯦ ꯀꯨꯏꯗꯤ ꯈꯔꯗꯤ ꯀꯨꯏꯔꯦꯃ ꯆꯍꯤꯗꯤ ꯅꯠꯇꯦ ꯍꯟꯇ ꯆꯍꯤꯗꯤ ꯆꯍꯤꯅꯦꯕ
ꯑꯥ
ꯀꯩꯅꯣꯃ ꯑꯗꯨꯣ ꯃꯃꯤꯠ ꯌꯦꯡꯕ ꯂꯥꯛ ꯃꯥꯜꯅꯦ ꯑꯩꯁꯨ ꯏꯅꯥꯎꯄꯥ ꯑꯃꯒꯤ ꯃꯃꯤꯠ ꯌꯦꯡꯕ ꯆꯠꯄ ꯑꯗꯨꯗꯤ ꯊꯦꯡꯅꯩ ꯑꯗꯨꯗ ꯐꯥꯎꯅꯔꯦ ꯎꯝ ꯅꯝꯕꯔꯗꯤꯉꯣꯟꯗꯤ ꯌꯥ ꯍ ꯌꯥ ꯍꯥꯟꯗ
ꯃ
ꯑꯗꯨꯗꯤ ꯌꯥꯎꯔꯣꯏꯗ ꯄꯨꯡ ꯏꯁꯥꯅ ꯍꯦꯛ ꯁꯥꯟꯅꯗꯦꯕꯦꯝꯃ
ꯀꯃꯥꯏ ꯁꯅꯖꯤꯕꯥꯗꯗꯌꯥ
ꯑꯗꯨꯁꯇꯦꯇꯁꯤꯀꯔꯗꯤ ꯎꯟꯅ
ꯅꯤꯔꯟꯖꯅꯥ ꯅꯝꯕꯝꯕꯔꯗꯤ ꯂꯩ ꯇꯕ ꯑꯣ ꯃꯥꯥꯏꯕꯨꯙ ꯆꯥꯏꯅꯥꯗꯟ
ꯆ ꯈꯈꯤꯗ ꯑꯣꯂ ꯍꯥꯏꯅꯤ ꯂꯩꯇꯦꯕ ꯃꯥꯏ ꯅꯝꯕꯔꯗꯨꯗꯤ ꯑꯇꯣꯞꯄ ꯊꯥꯏꯅꯒꯤꯗꯤ ꯂꯝꯒꯤꯅꯤ ꯑꯗꯨꯒ ꯃꯥꯒꯤ ꯑꯅꯧꯕꯗꯨꯗꯤ ꯂꯩꯖ
ꯍꯣꯏ ꯍꯣ ꯍꯣꯏ ꯅꯝꯕꯔ ꯑꯅꯧꯕꯕꯨꯗꯤ ꯂꯩꯔꯔꯣꯏ
ꯦ ꯑꯩꯅꯦ ꯍꯧꯖꯤꯛꯅꯦ ꯏꯍꯧꯖꯈꯒ ꯇꯨꯝꯈꯤꯕ ꯁ ꯍꯥꯏꯦꯀꯣ ꯍꯧꯣꯖꯤꯛꯁꯦ
ꯑꯩꯁꯨ ꯏꯔꯨꯖꯔꯥ ꯇꯨꯝꯅꯤꯡꯉꯤ ꯆꯠꯂꯣ ꯑꯁ ꯑꯏꯪꯕꯅꯖꯨꯠꯆꯔꯒ ꯀꯣ ꯑꯗꯣ ꯅꯣꯏ ꯍꯣꯁꯇꯦꯜꯁꯦ ꯕꯨꯠ ꯀꯔꯤꯩ ꯑꯝꯇ ꯇꯝꯅꯗ꯭ꯔꯣ
ꯈꯪꯗꯦ ꯑꯗꯨ ꯈꯛꯇꯪ ꯆꯠꯄꯤꯔꯛꯅꯣ ꯑꯩꯉꯣꯟꯗ ꯑꯩꯅ ꯂꯩꯔꯤꯕꯕꯁꯦ ꯃꯊꯛꯇꯅꯤ
ꯀꯩꯒꯤꯅꯣ ꯅꯣꯏ ꯇꯝꯅꯗ꯭ꯔꯣ ꯋꯥꯔꯤꯒ ꯑꯝꯇ ꯇꯥꯗ꯭ꯔꯣ
ꯌꯥꯅꯤ ꯌꯥꯅꯤ ꯑꯣꯔ ꯁꯤꯅꯦꯍꯥ ꯕꯨ ꯕꯨ ꯄꯀꯤ ꯃꯇꯥꯡꯁꯦ ꯑꯩꯒꯤ ꯑꯩꯅ ꯂꯩꯔꯤꯕꯁꯦ ꯍꯣꯁꯄꯤ ꯇꯜ ꯃꯒꯤꯃꯅꯥ ꯍꯥꯏꯇꯅꯦ ꯑꯗꯨꯗꯁꯨ ꯃ ꯀ ꯂ
ꯍ ꯏꯃ ꯑꯗꯨꯗꯤ ꯈꯔ ꯇꯝꯅꯐꯝꯗꯤ ꯊꯣꯛꯏꯀꯣ
ꯑꯗꯨꯅ ꯑꯩꯉꯣꯟꯗ ꯀꯔꯤꯒꯤ ꯑꯝꯇ ꯍꯥꯏꯕꯤꯛꯑꯣ ꯣ ꯑꯩ ꯑꯗꯨꯒꯨꯝꯕ ꯌꯥꯗ꯭ꯦ
ꯍꯧꯖꯤꯛꯀꯤ ꯔꯨꯝꯁꯦ ꯅꯪ ꯃꯊꯟꯗ ꯂꯩꯕ꯭ꯔꯥ ꯀꯃꯥꯏꯅ ꯇꯧꯒꯦ
ꯑ ꯏꯃ ꯅꯕꯅꯤ ꯃꯒ
ꯑꯣ ꯃꯤꯗꯤ ꯄꯨꯟꯕ
ꯎꯝ
ꯃꯣꯏꯗꯤ ꯇꯨꯝꯗ꯭ꯔꯣ ꯅꯪꯅ ꯋꯥꯔꯤꯗ ꯂꯥꯎꯅ ꯁꯥꯟꯅꯩꯁꯦ
ꯅꯠꯇꯦ ꯑꯩ ꯃꯊꯛꯇ ꯀꯥꯔꯛꯄꯅꯤꯀ ꯀꯃꯥꯏ ꯍꯥꯏꯅꯤ ꯄꯨꯔꯥ ꯃꯊꯛꯇ ꯄꯨꯔꯥ ꯍꯥꯡꯉꯤ
ꯑꯣ ꯅꯨꯡꯉꯥꯏꯅꯤ ꯑꯗꯨꯗꯤ ꯆꯥꯔꯨꯗ꯭ꯔꯣ ꯆꯥꯔꯨꯗ꯭ꯔꯣ
ꯍꯏ
ꯉ ꯄꯥꯏꯋꯦꯁ ꯀ ꯇ ꯎꯅꯤ
ꯌꯥꯔꯦ ꯀꯔꯤ ꯋꯤꯁꯅ ꯑꯩꯅ ꯇꯧꯔꯨꯗꯣꯔꯤꯕꯁꯦ ꯗꯥꯏꯒ꯭ꯔꯥꯝꯁꯦ ꯊꯨꯅ ꯑꯝꯇ ꯌꯦꯛꯄꯤꯔꯛꯑꯣꯅ ꯍꯥꯏꯔꯁ ꯔꯦ ꯃꯍ ꯑꯩ ꯊꯥꯛꯑꯒ ꯑꯩ ꯑꯩꯈꯣꯏꯗꯥ ꯀꯌꯥ ꯄꯥꯡꯀꯧꯅꯗ꯭ꯔꯤꯁꯦ
ꯅꯗꯤ ꯨ ꯍꯥꯏꯗꯤ ꯑꯟꯑꯛꯁꯄꯦꯛꯇꯦꯠ ꯄꯦꯔꯦꯟꯁꯀꯤ ꯃꯅꯤ ꯅꯠꯇꯕꯤꯗ ꯑꯟꯑꯛꯁꯄ ꯑꯦꯛꯄꯦꯛꯇꯦꯠ ꯃꯅꯤ ꯀꯃꯤꯡ ꯑꯗꯨꯒꯨꯝꯕꯒꯤ